ꯇꯥꯕ꯭ꯔꯣ
ꯍꯣꯏ ꯇꯥꯏ ꯇꯥꯗ꯭ꯔꯣ
ꯇꯥꯏꯌꯦ ꯇꯥꯏꯌꯦ
ꯑꯁ ꯅꯪ ꯕꯣꯜ ꯌꯦꯡ
ꯌꯦꯡꯉꯦ ꯅꯨꯡꯉꯥꯏꯔꯦ ꯍꯔꯥꯎꯕꯅ ꯁꯤꯗꯧꯔꯦ ꯇꯧꯗ꯭ꯔꯣ
ꯑꯁ ꯁꯤ ꯉꯥꯛꯇꯅꯤ ꯀꯩꯅꯣ
ꯇꯨꯝꯃꯅꯨ ꯑꯗꯨꯗꯤ ꯉꯁꯤꯒꯤ
ꯁꯤꯗꯒꯤ ꯍꯦꯟꯕ ꯀꯔꯤ ꯅꯨꯡꯉꯥꯏꯕ ꯂꯩꯗꯨꯏꯅꯣ
ꯑꯦ ꯀꯅ ꯋꯥꯔ ꯀꯗꯤꯀꯣ
ꯅꯪꯗꯤ ꯃꯦꯁꯤ ꯐꯦꯟꯔꯣ
ꯃꯥꯅꯦ
ꯊꯥꯖꯗꯦꯗ
ꯑꯩꯅꯤ ꯀꯩꯅꯣ
ꯊꯥꯖꯗꯦꯗ
ꯅꯍꯥꯟꯅ ꯍꯥꯏꯔꯤꯁꯤꯗꯤ ꯑꯩꯗꯤ ꯑꯩꯗꯤ ꯃꯥꯒꯤ ꯐꯦꯟꯅꯤ
ꯁꯤꯗꯤ ꯍꯔꯥꯎ ꯃꯟꯗꯅ ꯇꯨꯝꯕ ꯌꯥꯝ ꯅꯨꯡꯉꯥꯏ
ꯅꯪ ꯅꯊꯟꯗ ꯌꯦꯡꯕ ꯅꯨꯡꯉꯥꯏꯕ꯭ꯔꯣꯅꯦ
ꯑꯥ
ꯅꯪ ꯅꯊꯟꯗ ꯌꯦꯡꯕ ꯅꯨꯉꯥꯏꯕ꯭ꯔꯣ
ꯀꯔꯤ ꯍꯥꯥꯏꯕ
ꯅꯊꯟꯗ ꯌꯦꯡꯕ ꯅꯨꯉꯥꯏꯕ꯭ꯔꯣ ꯍꯥꯏꯕ
ꯑꯁ ꯅꯨꯉꯥꯏ ꯌꯥꯝ ꯅꯨꯉꯥꯏꯕꯗꯤ ꯑꯣꯏꯗꯦ ꯑꯗꯨꯕꯨ ꯏꯃꯥꯟꯅꯕ ꯔꯣꯝꯗ ꯆꯠ ꯂꯥꯛꯑꯣꯗꯤ ꯍꯥꯏꯕꯅꯦ ꯅꯣꯡ ꯇꯥꯕꯒꯤꯀꯣ
ꯍꯣꯏ ꯅꯣꯡ ꯅꯣꯏꯔꯣꯝꯁꯨ ꯅꯣꯡ ꯇꯥ ꯇꯥꯕ꯭ꯔꯣ
ꯍꯣꯏ ꯉꯁꯤ ꯅꯨꯃꯤꯠ ꯆꯨꯞꯄ ꯑꯗꯨꯝ ꯅꯣꯡ ꯈꯤꯇꯪ ꯈꯤꯇꯪ ꯈꯤꯇꯪ ꯈꯤꯇꯪ ꯇꯥꯔꯒ ꯂꯣꯏ ꯑꯣꯏꯅ ꯃꯣꯠꯄ ꯇꯥꯏꯞꯇꯣ
ꯑꯥ
ꯗꯨ ꯇꯧꯋꯦꯕ ꯑꯗꯨꯒꯤ ꯑꯩ ꯆꯠꯅꯤꯡꯗ꯭ꯔꯕ
ꯆꯠꯂꯒ ꯌꯦꯡꯕ ꯌꯥꯗ꯭ꯔꯣ
ꯑꯩ ꯁꯤꯗ ꯗꯨꯝ ꯌꯦꯡꯂꯁꯨ ꯄꯦꯜꯂꯦꯗ
ꯎꯝꯍꯝ ꯀꯥꯟꯅꯩ ꯌꯦꯕ ꯅꯨꯡꯉꯥꯏ ꯍꯥꯏꯌꯣ
ꯅꯨꯡꯉꯥꯏꯃꯟꯈꯤꯗ ꯅꯨꯡꯉꯥꯏꯃꯟꯗꯅ ꯑꯩꯁ ꯃꯪꯗ ꯐꯥꯎ ꯁꯥꯟꯅꯒꯗꯧ ꯃꯥꯜꯂꯦ ꯃꯦꯁꯤꯒ ꯏꯕꯥꯅꯤ
ꯕꯣꯜꯗꯤ ꯁꯥꯟꯅꯕ ꯍꯩꯕ꯭ꯔꯣ
ꯍꯩꯇꯦꯗ ꯍꯩꯇꯦꯗ ꯄꯪꯁꯟꯗ ꯁꯥꯟꯅꯕ ꯍꯥꯏꯕꯗꯨꯅꯤ
ꯈꯣꯏꯅꯤ ꯁꯥꯟꯅꯁꯤꯔꯣ
ꯑꯁ ꯏꯕꯥꯅꯤ ꯁꯥꯟꯅꯔꯗꯤ ꯅꯪꯅ ꯉꯝꯒꯅꯤꯍꯦ
ꯀꯥꯏꯔꯤ ꯍꯥꯏꯕ
ꯏꯕꯥꯅꯤ ꯁꯥꯟꯅꯔꯗꯤ ꯅꯪꯅ ꯉꯝꯒꯅꯤꯕ
ꯍꯣꯏ ꯑꯩꯅ ꯉꯝꯒꯅꯤ ꯀꯩꯅꯣ ꯀꯃꯥꯏꯅ ꯑꯩ ꯉꯝꯗꯣꯏꯅꯣ ꯑꯩ ꯆꯦꯟꯕꯁꯨ ꯉꯝꯃꯣꯏꯍꯦ
ꯅꯪꯅ ꯉꯝꯒꯅꯤ ꯑꯩꯅ ꯑꯁ ꯁꯤꯗꯤ ꯃꯥ ꯉꯝꯁꯅꯨ ꯍꯥꯏꯅ ꯈꯜꯂꯒꯀꯣ ꯅꯪꯉꯣꯟꯗ ꯉꯝꯍꯟꯗꯣꯏꯅꯦ ꯑꯩꯅ
ꯑꯩꯗꯤ ꯆꯦꯟꯕ ꯐꯥꯎ ꯉꯝꯗꯤꯌꯦ ꯁꯅꯕꯒ ꯂꯥꯏꯔꯤ
ꯑꯗꯨꯅꯦ ꯅꯪ ꯆꯦꯟꯕ ꯉꯝꯗ꯭ꯔꯁꯨ ꯑꯩꯅ ꯕꯣꯜꯗꯨ ꯅꯅꯥꯛꯇ ꯉꯥꯛꯇ ꯀꯥꯎꯔꯛꯀꯅꯤ
ꯎꯝ ꯂꯝꯄꯥꯛ ꯀꯣꯏꯗ ꯇꯧꯔꯒ ꯎꯝ ꯀꯩꯅꯣ ꯇꯧꯔꯒ ꯆꯦꯜꯂꯗꯤ ꯂꯣꯏꯔꯅꯤ ꯑꯩꯗꯤ ꯁꯤꯒ꯭ꯔꯅꯤ ꯁꯥꯅꯗ꯭ꯔꯤꯉꯩꯗꯒꯤ
ꯁꯪꯉꯦ ꯁꯪꯉꯦ
ꯑꯩꯗꯤ ꯅꯣꯏꯕꯅꯤꯅꯀꯣ ꯆꯦꯟꯕ ꯉꯝꯗꯦꯕ
ꯅꯪꯕꯨ ꯀꯌꯥꯝ ꯅꯣꯏꯔꯒꯦ
ꯌꯥꯝ ꯅꯣꯢꯕꯅꯦ
ꯂꯣꯏꯅ ꯄꯣꯝꯂꯕ꯭ꯔꯣ
ꯇꯨꯝꯃꯦ ꯀꯩꯅꯣ ꯁꯛꯇꯣ ꯏꯊꯤꯊꯤꯔꯒ ꯌꯥꯝ ꯅ ꯑꯣꯏꯕꯅꯦ ꯏꯇꯦꯟ ꯇꯦꯜꯂꯒ
ꯑꯣ ꯌꯥꯏꯀꯣꯃꯤꯗꯤ ꯑꯩꯗꯤ ꯅꯪꯅ ꯁꯛ ꯎꯗꯕꯅꯤꯅ ꯈꯪꯗꯦꯗꯣ
ꯑꯩ ꯅꯦ ꯃꯤꯁꯤꯡꯅ ꯑꯩꯕꯨ ꯄꯥꯝꯗ꯭ꯔꯤꯁꯦ ꯑꯗꯨꯒꯤꯅꯦꯕ ꯑꯩꯒꯤ ꯁꯛ ꯈꯪꯗ꯭ꯔꯤꯉꯩꯗꯒꯤ ꯑꯩꯒꯤ ꯁꯛ ꯎꯗ꯭ꯔꯤꯉꯩꯗꯤꯀꯣ ꯌꯥꯝ ꯐꯖꯅ ꯋꯥꯔꯤ ꯁꯥꯟꯅꯕꯤꯒꯅꯦꯕꯀꯣ ꯑꯩꯒꯤ ꯁꯛ ꯍꯦ ꯎꯕꯗ ꯑꯩꯒꯤ ꯁꯛ ꯍꯦꯛ ꯎꯕꯗꯀꯣ ꯑꯁ ꯑꯁꯤꯕꯨ ꯅꯨꯄꯤ ꯃꯣꯏ ꯋꯥꯔꯤ ꯁꯥꯕꯅꯣ ꯑꯩ ꯌꯥꯝ ꯄꯥꯡꯕ ꯃꯥꯜ ꯑꯄꯪꯕ ꯑꯩ ꯑꯩꯁꯦ ꯌꯥꯝ ꯄꯥꯡ ꯕꯅꯤ ꯍꯥꯏꯅ ꯃꯊꯟꯇ ꯈꯟꯗꯣꯏꯅꯤ ꯑꯗꯨꯗꯨꯒꯤ ꯑꯩ ꯃꯤꯉꯣꯟꯗ ꯋꯥꯔꯤ ꯀꯥꯅꯥꯝꯇ ꯁꯥꯅꯔꯔꯣꯢ
ꯑꯁ ꯆ ꯆ ꯆꯠꯄ ꯀꯔꯤꯅꯣ ꯋꯥꯔꯤ ꯁꯥꯅꯕꯕꯨ ꯑꯣꯔꯤꯁ ꯁꯥꯅꯕꯕꯨ ꯁꯛꯇ ꯌꯦꯡꯉꯒ ꯁꯥꯅꯕ ꯖꯥꯠꯂꯣ
ꯁꯥꯅꯕꯖꯥꯠꯅꯦ ꯍꯧꯖꯤꯛꯀꯥꯟꯒꯤ ꯄꯥꯈꯪꯁꯤꯡꯁꯦ ꯅꯨꯄꯥꯁꯤꯡꯁꯦ
ꯑꯩꯗꯤ ꯈꯪꯗꯦ ꯉꯁꯤ ꯈꯛꯇ ꯇꯥꯏ ꯍꯦ
ꯅꯪꯁꯨ ꯑꯩꯒꯤ ꯁꯛ ꯎꯔꯗꯤꯀꯣ
ꯎꯝ
ꯀꯩꯅꯣ ꯇꯧꯔꯒ ꯆꯦꯜꯂꯅꯤ ꯈꯪꯉꯒ ꯆꯦꯜꯂꯅꯤ ꯅꯪꯁꯨ
ꯑꯩꯗꯤ ꯑꯗꯨꯝ ꯄꯪꯁꯥꯗ ꯁꯥꯟꯅꯕ ꯌꯥꯏ ꯀꯩꯅꯣ ꯁꯛ ꯎꯒꯦꯔꯥ ꯎꯔꯣꯏꯒꯦꯔꯥ
ꯑꯩꯅ ꯇꯣꯏꯅ ꯇꯣꯏꯅ ꯋꯥꯔꯤ ꯁꯥꯔꯤꯁꯦꯑꯁꯤ ꯅꯨꯄꯤꯅꯤꯀꯣ ꯑꯁ ꯌꯥꯝ ꯁꯛ ꯌꯥꯝ ꯊꯤꯕ ꯏꯇꯦꯟ ꯇꯦꯜꯂꯤꯗ ꯍꯥꯏꯅꯀꯣ ꯑꯩꯒꯤ ꯅꯝꯕꯔ ꯐꯥꯎ ꯀꯩꯅꯣ ꯇꯧ ꯊꯝꯃꯒ ꯆꯠꯀꯗꯧ ꯃꯥꯜꯂꯦ
ꯇꯧꯔꯣꯏ ꯇꯧꯔꯣꯏ ꯗꯔꯀꯥꯔ ꯇꯥꯗꯦ ꯀꯩꯅꯣ ꯄꯪꯁꯥꯗ ꯁꯥꯔꯒ ꯂꯣꯢꯔꯦ ꯂꯣꯏꯅ
ꯊꯖꯗꯦꯅ ꯀꯩꯝꯇ ꯊꯥꯖꯗꯦ
ꯊꯥꯖꯗꯕ ꯉꯥꯛꯇꯅꯦ ꯍꯟꯗꯛ ꯃꯤ ꯍꯤꯡꯉꯤꯕ ꯉꯥꯛ
ꯊꯥ ꯊꯥꯖꯕ ꯋꯥꯠꯂꯦꯗꯥ
ꯁꯦꯡꯕꯅꯦꯀꯣ ꯊꯥꯖꯥꯗꯕꯒ ꯃꯤ ꯉꯥꯛꯇꯅꯦꯕ
ꯑꯩꯗꯤ ꯊꯥꯖꯕ ꯌꯥꯝꯅ ꯋꯥꯠꯂꯤꯗ
ꯊꯥꯖꯗꯦꯗ ꯍꯌꯦꯡꯗꯤ ꯑꯩꯁꯨ ꯍꯌꯦꯡꯗꯤ ꯑꯩꯁꯤꯀꯣ ꯑꯃꯨꯛꯀ ꯑꯅꯧꯕ ꯍꯥꯞꯈ꯭ꯔꯦ
ꯍꯣꯏ
ꯇꯥꯡ ꯀꯨꯟ ꯌꯧꯗ꯭ꯔꯤꯉꯥꯏꯗ
ꯍꯣꯏ
ꯊꯕꯛ ꯈ꯭ꯔ ꯇꯧꯍꯧꯒꯦ ꯑꯩꯁꯨ
ꯍꯣꯏ ꯍꯣꯏ ꯇꯧꯍꯧꯑꯣ ꯑꯗꯨꯒ ꯑꯩꯕꯨꯁꯨ ꯅꯤꯡꯁꯤꯡꯕꯤꯌꯣꯀꯣ
ꯍꯣꯏ ꯍꯣꯏ ꯍ
ꯍꯣꯔꯦꯟ ꯍꯌꯦꯡ ꯅꯨꯡꯁꯤꯅꯕꯤꯗ ꯍꯌꯦꯡ ꯅꯨꯡ ꯆꯤꯡꯗꯕꯤꯗ ꯂꯩꯅꯤꯀꯣ
ꯑꯗꯨꯅꯦ
ꯅꯠꯇ꯭ꯔꯒ ꯑꯩꯗꯤ ꯅꯨꯡꯉꯥꯏꯕ ꯍꯦ
ꯇꯧꯔꯛꯀꯅꯤ ꯇꯧꯔꯛꯀꯅꯤ ꯅꯪꯗꯤ ꯂꯣꯏꯕꯗꯤ ꯌꯥꯗꯤ ꯌꯥꯕꯅꯤꯀꯣ ꯅꯪꯒꯤ ꯊꯕꯛꯁꯤꯡꯗꯣ
ꯂꯣꯏꯗ꯭ꯔꯤꯗꯥ ꯀꯥꯏꯗꯒꯤ ꯀꯥ ꯀꯥꯏꯗꯒꯤ ꯂꯣꯏꯗꯣꯏꯅꯣ
ꯅꯪꯒꯤꯗꯣ ꯈꯔ ꯇꯟꯕ ꯃꯥꯜꯂꯤꯗ
ꯉꯁꯤ ꯂꯣꯏꯔꯣ ꯍꯥꯏꯔꯣ
ꯉꯁꯤꯃꯗꯤ ꯍꯥꯏ ꯂꯣꯡꯉꯥꯂꯒꯀꯣ ꯑꯩꯗꯤ ꯅꯨꯃꯤꯠ ꯑꯃ ꯑꯅꯤꯗ ꯂꯣꯏꯅ ꯂꯣꯏꯕ ꯉꯝꯃꯦꯗ
ꯎꯝ ꯅꯪ ꯊꯕꯛ ꯂꯩꯇꯕꯒꯤꯅꯤ ꯈꯣꯏꯗꯤ ꯈꯣꯏꯗꯤ ꯌꯥꯗꯦꯅꯦ ꯊꯕꯛ ꯌꯥꯝ ꯂꯩꯅꯦ ꯑꯃ ꯇꯧꯅꯤ ꯑꯃ ꯇꯣꯅꯤ ꯃ ꯇꯣꯅꯤ ꯑꯃ ꯇꯣꯅꯤ ꯊꯕꯛ ꯌꯥꯝ ꯂꯩ ꯑꯗꯨꯅ ꯎꯄꯥꯏ ꯂꯩꯇꯤꯌꯦ
ꯍꯣꯏꯗ ꯍꯣꯏꯣꯗ ꯑꯩꯁꯨ ꯊꯕꯛ ꯌꯥꯝ ꯂꯩꯗ ꯍꯥꯏꯗꯣꯛꯇꯕ ꯋꯥꯅꯤꯅꯦ
ꯎꯝ
ꯅꯣꯏꯗ ꯊꯕꯛ ꯂꯩꯇꯕ ꯁꯥꯕꯒꯤꯅꯤꯅ ꯃꯅꯨꯡꯗ ꯌꯥꯝ ꯂꯩꯕꯖꯥꯠꯅꯤ
ꯂꯩꯔꯝꯒꯅꯤ ꯂꯥꯏꯔꯤꯛ ꯄꯥꯔꯝꯕ꯭ꯔꯥ ꯀꯔꯤ ꯇꯧꯔꯝꯕ꯭ꯔꯥ ꯈꯪꯗꯤꯌꯦ
ꯑꯩꯈꯣꯏꯅ ꯂꯩꯇꯕ ꯁꯥꯕꯗꯨꯗ ꯅꯤꯡꯗꯦꯕ
ꯂꯣꯠꯂꯒ ꯂꯩꯔꯅꯨ ꯑꯗꯨꯗꯤ ꯅꯪꯅ ꯇꯧꯕ ꯅꯪꯅ ꯇꯧꯕ ꯊꯕꯛꯁꯤꯡꯗꯣ ꯍꯥꯏꯗꯣꯛꯑꯣꯗꯅ ꯀꯩꯒꯤ ꯂꯣꯠꯂꯤꯅꯣ ꯎꯝ
ꯑꯁ ꯈꯪꯗꯦꯗ ꯁꯤ ꯇꯧꯋꯦ ꯁꯤ ꯇꯧꯋꯦ ꯍꯥꯏꯕꯗꯣ ꯑꯗꯨꯕꯨ ꯂꯩꯗꯤ ꯌꯥꯝ ꯂꯩꯕ ꯃꯥꯟꯕ ꯑꯝꯇ
ꯗꯨꯅ ꯀꯩ ꯀꯩ ꯀꯩ ꯀꯥꯟꯅꯒꯦ ꯅꯪꯅ ꯂꯣꯠꯂꯤꯗꯣ ꯂꯣꯏ ꯍꯥꯏꯩꯗꯣꯔꯛꯑꯣꯗꯅ ꯑꯩꯈꯣꯏꯗ ꯂꯣꯠꯄ ꯂꯩꯇꯤꯌꯦ
ꯂꯣꯠꯇꯦꯗ ꯀꯩ ꯋꯥ ꯂꯣꯠꯇꯣꯏꯅꯣ
ꯑꯣꯈꯣꯏꯗꯤ ꯑꯩꯒꯤ ꯊꯕꯛ ꯂꯩꯕꯁꯤꯡꯁꯦ ꯑꯗꯨ ꯑꯁꯤ ꯂꯩꯌꯦ ꯉꯁꯤ ꯑꯁꯤ ꯂꯩ ꯍꯥꯏꯗꯅ ꯂꯣꯏꯅ ꯂꯤꯊꯣꯛꯏꯗꯅ ꯑꯩꯈꯣꯏꯗꯤ ꯂꯣꯠꯇꯤꯌꯦ ꯂꯣꯠꯄ ꯍꯩꯅꯗꯤꯌꯦ ꯑꯩꯈꯣꯏꯗꯤ
ꯑꯩꯁꯨ ꯂꯣꯠꯄ ꯍꯩꯅꯗꯦꯗ ꯑꯩꯒꯤ ꯑꯩ ꯊꯕꯛ ꯍꯥꯏꯌꯨꯕꯨ ꯌꯨꯝ ꯁꯦꯡꯗꯣꯛꯄ ꯐꯤ ꯁꯨꯕ
ꯑꯗꯨꯒꯨꯝꯕꯕꯨ ꯊꯕꯛꯂꯅꯦ
ꯑꯗꯨꯗꯤ ꯀꯔꯤꯔꯣ ꯆꯥꯛ ꯆꯥꯕ ꯇꯧꯕ꯭ꯔꯣ
ꯎꯝ ꯑꯗꯨꯗꯤ ꯊꯕꯛ ꯅꯠꯇꯦ ꯁꯖꯦꯟ ꯇꯧꯕꯅꯦ ꯁꯤꯗꯤ
ꯑꯩ ꯁꯖꯦꯜ ꯇꯧꯕ ꯍꯣꯏ ꯍꯣꯏ
ꯇꯧꯅꯦ ꯑꯗꯨꯗꯤ ꯑꯩꯗꯤ ꯀꯩꯅꯣ ꯅꯨꯃꯤꯠꯇꯁꯨ ꯅꯤꯡꯊꯧꯀ ꯂꯣꯄꯦ ꯂꯧ ꯅꯣꯡ ꯊꯧꯀꯥꯕꯥ ꯂꯧ ꯌꯨꯝ ꯀꯩ ꯍꯥꯏꯗꯨꯅꯣ ꯅꯣꯡ ꯌꯨꯝꯁꯥꯒꯩꯁꯥ ꯁꯒꯣꯜꯁꯦꯟ ꯁꯒꯣꯜꯁꯦꯟꯗ ꯑꯩꯗꯤ ꯑꯃꯨꯛ ꯀꯩꯅꯣ ꯄ꯭ꯔꯦꯈꯥ ꯂꯩꯥꯌꯦ
ꯌꯥꯝ ꯐꯩꯌꯦ ꯀꯩꯅꯣ ꯑꯩ ꯄ꯭ꯔꯦꯈꯥ ꯆꯠꯄꯗꯤ
ꯇꯥꯡ ꯇ꯭ꯔꯥꯇ꯭ꯔꯨꯛꯇ ꯃꯊꯪꯒꯤ ꯁꯒꯣꯜꯁꯦꯟꯗ
ꯄꯔꯤꯈꯥ ꯆꯠꯄꯗꯤ ꯌꯥꯝ ꯐꯩꯌꯦ
ꯑꯗꯨꯅ ꯂꯥꯏꯔꯤꯛ ꯄꯥꯗ꯭ꯔꯗꯤ ꯌꯥꯗꯤꯌꯦ
ꯆꯨꯝꯃꯦ ꯆꯨꯝꯃꯦ ꯂꯩ
ꯄꯥꯍꯧꯗ꯭ꯔꯗꯤꯀꯣ ꯑꯁ ꯀꯩꯅꯣ ꯑꯣꯏꯅꯦ ꯑꯦꯝꯖꯥꯝ ꯄ꯭ꯔꯦꯈꯥꯗ ꯐꯦꯜ ꯑꯣꯏꯒꯅꯤ ꯃꯉꯣ ꯌꯥꯗꯤꯌꯦ
ꯆꯨꯝꯃꯦ ꯆꯨꯝꯃꯦ ꯍꯛꯀꯥꯝ ꯆꯜꯂꯦꯀꯣ ꯍꯧꯖꯤꯛꯇꯤ ꯇꯨꯝꯅꯤꯡꯉꯛꯄ ꯃꯥꯜꯂꯦꯀꯣ ꯅꯪꯁꯨ ꯑꯩꯁꯨ
ꯑꯗꯨꯅꯦ ꯍꯧꯔꯦ
ꯑꯩꯁꯨ ꯐꯖꯟꯅ ꯆꯜꯂꯦ ꯍꯦ ꯍꯧꯖꯤꯛꯇꯤ ꯑꯩꯁꯨ ꯌꯥ ꯇꯨꯝꯅꯤꯡꯈ꯭ꯔꯕ ꯃꯥꯜꯂꯦ
ꯑꯩꯁꯨꯅꯦ ꯌꯥꯗ꯭ꯔꯦ ꯀꯔꯤ ꯇꯧꯁꯤꯔ ꯈꯪ
ꯃꯤꯠꯁꯦ ꯀꯩꯅꯣ ꯀꯩꯅꯣ ꯍꯥꯏꯔꯛꯄ ꯃꯥꯜꯂꯦ
ꯅꯪꯒꯤ ꯃꯤꯠꯇꯣ ꯈꯨꯝꯖꯤꯜꯂꯣ ꯈꯨꯝꯖꯤꯜꯂꯨ ꯈꯨꯝꯖꯤꯜꯂꯣ ꯍꯥꯏꯔꯛꯑꯦ
ꯁꯦꯡꯕ
ꯃꯇꯝꯁꯦ ꯊꯦꯡꯉꯦ ꯈꯨꯟ
ꯉꯁꯥꯏ ꯒꯣꯜ ꯆꯟꯕꯗꯣ ꯃꯤꯅꯤꯠ ꯇꯔꯥ ꯃꯅꯨꯡꯗꯅꯤꯀꯣ ꯑꯍꯨꯝ ꯆꯟꯕꯗꯣ
ꯍꯣꯏ ꯑꯩꯈꯣꯏꯗꯤ ꯑꯩꯗꯤ ꯑꯩꯗꯤ ꯌꯦꯡꯅꯤꯡꯉꯥꯏꯕꯨ ꯌꯦꯡꯅꯤꯡꯉꯥꯏꯕꯨ ꯑꯩꯒꯤ ꯎꯝ ꯀꯩꯅꯣꯁꯦ ꯑꯩ ꯁꯣꯔ ꯅꯗꯕ ꯑꯣ ꯑꯩꯒꯤ ꯁꯣꯔ ꯁꯣꯔ ꯍꯣꯟꯕꯗꯣ
ꯀꯩꯗꯧꯏꯕ
ꯄꯪ ꯗꯪ ꯗꯪ ꯗꯪ ꯇꯧꯕꯅꯦꯕꯀꯣ ꯑꯗꯨꯅ ꯃꯈꯥꯗ ꯑꯃꯨꯛ ꯀꯨꯝꯃꯦ ꯃꯊꯛꯇ ꯑꯃꯨꯛ ꯀꯈꯠꯂꯒꯦ
ꯑꯣ
ꯃꯨꯛ ꯐꯣꯟ ꯌꯦꯡꯉꯦ ꯑꯩꯁꯨ ꯌꯦꯡꯕ ꯉꯝꯗ꯭ꯔꯦꯕꯀꯣ
ꯀꯥꯏꯗ
ꯑꯩꯗꯤ ꯊꯥꯖꯕꯗꯤ ꯂꯩ ꯑꯗꯨꯕꯨ ꯈꯔ ꯈꯔꯕꯨꯗꯤ ꯄꯥꯈꯠꯂꯦ ꯃꯇꯝꯁꯨ ꯇꯦꯟꯁꯤꯜꯂꯛꯄꯅꯤꯅꯀꯣ ꯑꯅꯤ ꯍꯟꯕꯗꯣ ꯑꯗꯨꯒꯤ ꯑꯗꯕꯨ ꯑꯁ ꯃꯦꯁꯤꯅꯦ ꯆꯟꯕꯗꯨ ꯐꯖꯩꯍꯦ
ꯐꯖꯩ ꯃꯀꯣꯡꯅ ꯆꯟꯕꯅꯤꯀꯣ
ꯃꯥꯅ ꯆꯠ ꯅꯠꯇꯦ ꯀꯥꯎꯕꯗꯣ ꯃꯥꯅ
ꯑ
ꯀꯔꯛꯇ ꯀꯥꯎꯕꯗꯣ ꯑꯁ ꯑꯗꯨꯗꯤ ꯐꯖꯩꯍꯦ ꯊꯠꯅꯤꯡꯉꯥꯏ ꯂꯩꯇꯦ
ꯑꯁ ꯆꯩꯍꯦ
ꯆꯠꯐꯥꯎ ꯌꯥꯗꯕ ꯀꯩꯩꯅꯣ
ꯃꯣꯏꯒꯤ ꯗꯥꯎꯗꯤ ꯌꯥꯝ ꯀꯟꯗꯤ ꯀꯟꯕꯅꯤꯀꯣ ꯑꯗꯨꯕꯨ
ꯃꯉꯥ ꯇꯔꯨꯛꯂꯛ ꯆꯟꯕ ꯌꯥꯕꯅꯦꯀꯣ ꯃꯣꯏ
ꯑꯁ ꯆꯟ ꯑ ꯍꯣꯏ ꯍꯣꯏ ꯆꯟꯕ ꯌꯥꯕꯅꯦ ꯑꯍꯥꯟꯕꯗ ꯌꯦꯡꯉꯣ ꯄꯦꯅꯥꯜꯗꯤ ꯍꯥꯟꯅ ꯀꯩꯅꯣ ꯇꯧꯍꯜꯂꯦ
ꯍꯣꯏ
ꯐ꯭ꯔꯤ ꯀꯦꯛ ꯑꯅꯤ ꯄꯤꯔꯦ ꯌꯦꯡꯉꯨꯅꯦ
ꯆꯨꯝꯃꯦ ꯆꯨꯝꯃꯦ
ꯑꯗꯨ ꯌꯦꯡ ꯀꯥꯟꯗ ꯁꯥꯎꯅꯤꯡꯕꯅ ꯁꯥꯎꯅꯤꯡꯕꯅꯣ ꯁꯥꯎꯅꯤꯡꯕꯅ
ꯍꯦꯔꯣꯗꯤ ꯂꯥꯁꯇꯅꯦ ꯍꯥꯏꯕꯗꯣ
ꯌꯥꯝ ꯌꯥꯝ ꯁꯥꯎꯅꯤꯡꯕꯅꯦꯕ ꯑꯗꯨ ꯃꯇꯝꯗꯗꯤꯀꯣ ꯑ ꯑꯗꯨꯕꯨ
ꯑꯩꯅ ꯍꯥꯏꯗꯣ ꯌꯥꯝ ꯊꯨꯅ ꯄꯥꯈꯠꯈꯤꯅꯨ ꯃꯇꯝ ꯂꯥꯛꯀꯅꯤ ꯍꯥꯏꯗꯣ ꯁꯤꯅꯤ ꯅꯨꯄꯥꯒꯤ ꯋꯥꯈꯜꯂꯣꯟ
ꯑꯁ ꯃꯊꯪ ꯃꯊꯪꯗꯗꯤ ꯈꯪꯗ꯭ꯔꯦꯗ ꯉꯁꯤꯒꯨꯃꯥꯏꯅ ꯑꯃꯨꯛ ꯇꯧꯔꯗꯤ ꯊꯥꯖꯕꯁꯦ ꯀꯔ ꯋꯥꯠꯂꯦ
ꯃꯊꯪꯗꯗꯤ ꯑꯩ ꯈꯔ ꯋꯥꯏ ꯊꯥꯖꯅꯂꯕ
ꯎꯝ ꯑꯁ ꯍꯀꯝ ꯌꯥꯝ ꯆꯜꯂꯦ ꯍꯦ
ꯀꯔꯤꯒꯤꯅꯣ ꯅꯨꯄꯥ ꯑꯣꯏꯔꯒ ꯅꯪꯁꯤꯁꯨ
ꯍꯌꯦꯡ ꯑꯌꯨꯛꯇꯤ ꯍꯧꯒꯠꯀꯗꯧ ꯃꯥꯟꯗꯦꯍꯦ ꯑꯩꯁꯦ ꯐꯖꯅ ꯇꯨꯝꯒꯗꯧ ꯃꯥꯜꯂꯦ
ꯍꯦꯟꯗꯤ ꯍꯧꯒꯠꯀꯅꯤ
ꯑꯗꯨꯕꯨ ꯑꯗꯨꯝ ꯍꯧꯗꯤ ꯍꯧꯒꯠꯛꯀꯅꯤꯗ
ꯑꯩꯗꯤ ꯍꯧꯒꯠꯀꯅꯤꯌꯦ
ꯑꯩꯁꯨ ꯄꯨꯡ ꯅꯤꯄꯥꯜ ꯃꯥꯄꯜ ꯗꯨꯋꯥꯏꯗ ꯍꯧꯒꯠꯅꯤꯡꯉꯥꯏ ꯇꯧꯒꯦ
ꯑꯩꯗꯤ ꯄꯨꯡ ꯇꯥ ꯄꯨꯡ